ꯑꯩ ꯋꯥꯔꯤ ꯅꯨꯡ ꯇꯠ ꯂꯩꯔꯝꯃꯤꯅꯤꯅꯦꯍꯦ
ꯑꯗꯨꯅꯦ ꯀꯩꯅꯣ ꯋꯥꯔꯤ ꯅꯨꯡꯉꯥꯏꯔꯀꯥꯟꯗ ꯍꯦꯛꯇ ꯇꯠꯂꯦ ꯍꯥꯏꯕ ꯍꯧꯔꯛꯄꯗꯅ ꯋꯥꯔꯤꯖꯤ ꯂꯩꯔꯣꯏꯗꯣꯏꯕ ꯎꯪ ꯑꯗꯨ ꯋꯥꯔꯤ ꯅꯨꯡꯉꯥꯏꯕ ꯍꯧꯔꯛꯑꯦ ꯍꯥꯏ ꯀꯥꯟꯗ ꯇꯠꯊꯣꯛꯈ꯭ꯔꯅꯤꯕ ꯑꯗꯨꯅꯦ ꯄꯨꯡ ꯀꯌꯥ ꯇꯥꯒ꯭ꯔꯒꯦ ꯄꯨꯔꯥ ꯀꯩꯅꯣꯝꯅꯤꯀꯣ
ꯑꯍꯍ ꯍꯧꯔꯛꯄꯗꯅ ꯋꯥꯔꯤꯖꯦ ꯂꯩꯔꯔꯣꯏ
ꯂꯩꯔꯔꯣꯏ ꯈꯔ ꯈꯔ ꯅꯨꯡꯉꯥꯏꯔꯛꯑꯀꯥꯟꯗꯅ ꯑꯍꯍ ꯍ ꯑꯗꯨꯅꯤ ꯈꯔ ꯅꯨꯉꯥꯏꯔꯀꯥꯟ ꯇꯠꯊꯣꯛꯈ꯭ꯔꯅꯤ
ꯑꯥ ꯍ ꯑꯩ ꯍꯥꯏꯗꯣ ꯇꯧ ꯑꯩ ꯍꯥꯏꯗꯣ ꯇꯧ ꯑꯗꯨꯑꯣꯏꯗꯤ ꯍꯌꯦꯡ ꯅꯣꯏ ꯅꯅꯥꯎꯄꯥꯅ ꯅꯃꯥ ꯍꯣꯏ ꯄꯤꯖꯅꯤꯉꯛ
ꯄꯤꯖꯅꯤꯡꯉꯛꯇ꯭ꯔꯁꯨ ꯅꯪꯅ ꯊꯥꯛ ꯌꯥꯔꯦ ꯑꯁ ꯌꯥꯝ ꯊꯤ ꯌꯥꯔꯦ ꯀꯩꯅꯣꯑꯗꯨꯗꯤ ꯑꯗꯨꯅꯦ ꯀꯔꯤ ꯒꯥꯏ ꯇꯧꯗꯅ ꯏꯃꯥꯗ ꯅꯪ ꯑꯗꯨꯃꯥꯏꯅ ꯉꯥꯡꯕ ꯌꯥꯕ꯭ꯔꯥ ꯒꯥꯏꯅ
ꯍꯣ ꯍꯣ ꯍꯣꯏ ꯀꯅꯥ ꯈꯪꯅꯤ ꯃꯊꯟꯗꯒ ꯑꯣꯏꯔꯦ ꯑꯣꯜ ꯑꯦꯖ ꯍꯣꯝꯗ ꯊꯝꯒꯦ ꯍꯥꯏꯔꯛꯑꯗꯤ
ꯃꯥꯅꯦ ꯑꯁ ꯉꯝꯗ꯭ꯔꯦ ꯒꯥꯏꯅ
ꯑꯥ ꯎꯝ ꯅꯨꯄꯤꯒꯗꯣ ꯃꯆꯤꯟ ꯀꯟꯕꯤꯃ ꯂꯧꯁꯜꯂꯛꯑꯣ
ꯄꯦꯂꯦꯗ ꯑꯍ ꯍ
ꯌꯥꯔꯔꯣꯏ ꯌꯥꯔꯔꯣꯏ ꯑꯩ ꯍꯥꯏꯗꯣ ꯇꯧ
ꯑꯁ ꯑꯗꯨꯅ ꯐꯥꯗꯣ ꯃꯟꯖꯤꯟꯂꯛꯑꯦ ꯑꯩ ꯌꯨꯝꯖꯨ ꯌꯥꯝ ꯄꯥꯟꯅꯤꯡꯗꯦ ꯎꯝ ꯈꯔ ꯅꯍꯥ ꯑꯣꯏꯔꯤꯉꯩꯗ ꯊꯕꯛꯇꯣ ꯇꯧꯔꯣ ꯄꯦꯟꯁꯤꯟ ꯆꯥꯗꯧ ꯆꯍꯤ ꯃꯉꯥ ꯇꯔꯨꯛ ꯋꯥꯠꯂꯤꯉꯩ ꯗ ꯁꯦꯟꯗꯣꯏ ꯆꯥꯔꯣ ꯑꯥ
ꯑꯗꯩꯗꯤ ꯅꯣꯏ ꯃꯥ ꯅꯣꯏꯄꯥ ꯀꯣꯜꯂ ꯅꯪ ꯂꯩꯔꯣ
ꯑꯥ ꯅꯅꯥꯎꯅꯨꯄꯥꯥꯏ ꯅꯨꯄꯤꯗꯣ ꯃꯆꯤꯟ ꯈꯔ ꯀꯜꯂꯗꯤ ꯑꯣꯏꯔꯔꯣꯏ ꯑꯥ ꯑꯣꯜ ꯑꯦꯖ ꯍꯣꯝꯗ ꯊꯝꯒꯦ ꯍꯥꯏꯔꯛꯄꯖꯨ ꯌꯥꯏ ꯑ ꯑꯗꯨꯅ ꯁꯦꯟꯗꯣꯏ ꯆꯥꯔꯣ ꯑꯣ ꯑꯗꯨꯅ ꯐꯗꯧ ꯃꯥꯜꯂꯦ ꯅꯅꯥꯎꯄꯤꯒ ꯄꯥꯅꯕꯖꯨ ꯉꯝꯅꯕ ꯎꯝ ꯀꯩꯅꯣ ꯇꯧꯕ꯭ꯔꯣ ꯀꯣꯜ ꯀꯩꯅꯣ ꯇꯧꯕ ꯌꯥ ꯌꯥꯗꯕ ꯌꯥꯎ ꯇꯥꯗꯤ ꯃꯤꯡ ꯄꯤꯈꯠꯂꯛꯑꯣ ꯍꯥꯏꯌꯦ
ꯑꯣ ꯀꯣꯜ ꯇꯧꯕ ꯌꯥꯗꯕ ꯌꯥꯎꯕꯖꯤꯡꯗꯣ
ꯗꯣ ꯎꯝ
ꯎꯝ ꯄꯤꯔꯛꯀꯦ ꯄꯤꯔꯛꯀꯦ ꯍꯥꯏꯖꯦ ꯀꯩꯅꯣ ꯇꯧꯕꯗꯤ ꯌꯥꯎꯋꯦ
ꯇꯧꯕꯗꯤ ꯌꯥꯎꯋꯦ ꯑꯈꯣꯏꯅ ꯇꯧꯕꯗꯤ ꯌꯥꯗꯕ ꯃꯥꯅ ꯇꯧꯔꯛꯄꯗꯪ ꯌꯥꯕ ꯅꯣꯏ ꯇꯧꯕꯗꯤ ꯌꯥꯗꯕ ꯃꯥ ꯇꯧꯔꯛꯄꯗꯪ ꯌꯥꯕ ꯎꯝ ꯍꯣꯏ ꯑꯥ ꯃꯤꯋꯥ ꯈꯔ ꯉꯥꯡꯅꯔꯨꯕ꯭ꯔꯕ
ꯃꯤꯋꯥ ꯍꯥꯏꯖꯦ ꯃꯣꯏꯗꯣ ꯌꯨꯇꯨꯕꯔ ꯀꯅꯥ ꯍꯥꯏꯕ
ꯂꯥꯏꯔꯕ ꯋꯥꯔꯜ ꯍꯥꯏꯕ꯭ꯔꯥ ꯀꯩꯅꯣ ꯑꯗꯨꯏ ꯈꯔ ꯉꯥꯡꯅꯔꯨꯔꯕꯖꯥꯠꯅꯤ ꯏꯍ ꯑ ꯑ ꯑ ꯍ ꯍ ꯍ
ꯑꯍ ꯑꯩꯒꯤꯕꯨꯗꯤ ꯅꯠꯇꯕ
ꯇꯕ ꯑꯣ ꯅꯪꯒꯤꯕꯨꯗꯤ ꯅꯠꯇꯕ ꯎꯝ ꯎꯝ
ꯑꯈꯣꯏ ꯑꯇꯣꯝꯕꯤꯒ ꯅꯣꯏ ꯏꯅꯝꯗꯣ
ꯑꯥ
ꯃꯣꯏꯑꯅꯤ ꯃꯤꯋꯥ ꯈꯔ ꯄꯥꯝꯕꯅꯦꯕ
ꯍꯍꯍ ꯑꯗꯨꯏ ꯉꯥꯡꯉꯨꯔꯕꯖꯥꯠꯅꯤ ꯑꯥ
ꯃꯤ ꯅꯨꯄꯤ ꯀꯣꯏ ꯀꯣꯏꯗꯦ ꯇꯧꯗꯅ ꯑꯗꯒꯤ ꯑꯩꯈꯣꯏ ꯑꯇꯣꯝꯕꯤꯗꯨꯅ ꯇꯧꯕꯗꯤ ꯑꯗꯨꯝ ꯌꯥꯕ ꯅꯣꯏ ꯏꯅꯝꯅ ꯇꯣꯝꯕꯤꯗꯨꯗ ꯇꯧꯕꯗꯤ ꯁꯨꯡꯌꯥ ꯌꯥꯗ꯭ꯔꯕ
ꯑꯣ ꯑꯆꯥ ꯑꯣꯀꯦ ꯑꯣꯀꯦ
ꯑꯗꯨ ꯍꯥꯏ ꯌꯥꯒꯗ꯭ꯔꯣ
ꯠꯇꯣ ꯌꯥ ꯑꯗꯣ ꯑꯗꯨꯗꯨꯗꯤ ꯀꯩꯅꯣ ꯇꯧꯕꯒꯤꯅꯦ ꯐꯣꯟꯗꯣ ꯃꯤꯋꯥ ꯈꯔ ꯉꯛꯅꯕꯩꯅꯦ ꯑꯗꯨꯝ ꯌꯥꯔꯛꯀꯅꯤ ꯑꯗꯨꯗꯤ ꯇꯞꯅ ꯑꯗꯨꯝ
ꯑꯣ ꯈꯔꯗꯤ ꯉꯥꯡꯗꯤ ꯉꯥꯡꯅꯔꯔꯕꯖꯥꯅꯤꯅꯤ ꯃꯣꯏ ꯑꯅꯤꯒꯤ ꯁꯥꯟꯅꯕꯗꯨꯣ ꯋꯥꯔꯤ ꯁꯥꯟꯗꯕ
ꯍꯣꯏ ꯁꯨꯃꯥꯏꯅ ꯁꯥꯟꯅꯗꯤ ꯀꯩꯁꯨ ꯇꯧꯗꯝꯅꯦꯕ
ꯑꯥ ꯇꯧꯕꯗꯤ ꯑꯅꯤꯁꯦ ꯃꯤꯋꯥ ꯈꯔꯗꯤ ꯄꯥꯝꯕꯅꯤ
ꯑꯥ ꯌ ꯄꯥꯕꯗꯤ ꯌꯥꯔꯣꯏ
ꯑꯁ ꯄꯥꯝꯗꯤ ꯄꯥꯝꯕꯅꯤ ꯍꯩ
ꯑꯗꯤ ꯄꯥꯝꯃꯅꯦ ꯑꯩꯁꯅꯦ ꯑꯁ ꯏꯅꯝꯅ ꯋꯥꯔꯤ ꯂꯤꯕ ꯅꯨꯡꯉꯥꯏꯈ꯭ꯔꯃꯦ
ꯃꯣꯏ ꯑꯅꯤ ꯑꯍꯨꯝꯒ ꯄꯨꯟꯒꯗꯤ ꯎꯝ
ꯏꯆꯦꯁꯒꯦꯁꯒꯦ ꯌꯥ ꯌꯥꯕꯅꯤ ꯑꯣ ꯃꯥꯗ ꯃꯥꯗꯔ ꯑꯗꯨꯝ ꯗꯤꯈꯥꯂꯈꯤ
ꯂꯩꯁꯨ ꯂꯩꯕꯅꯦ ꯍꯥꯏꯕ ꯋꯥꯔꯤꯁꯦ ꯀꯥꯏ ꯀꯥꯏꯗꯣꯏꯅꯣ ꯊꯧꯑꯣꯏꯅꯪ ꯐꯣꯔꯃꯥꯏ ꯁꯥꯟꯅꯗ꯭ꯔꯤꯕ ꯑꯩ ꯊꯣꯛꯏꯕꯀꯣ
ꯑꯥ ꯐꯨꯠꯂꯦ ꯐꯨꯠꯆꯜꯂꯛꯑꯦ ꯐꯝꯈꯤꯕꯗꯩꯗꯤ ꯂꯣꯏꯔꯦꯨꯝꯕ ꯃꯌꯥꯝꯒꯤ ꯋꯥꯔꯤ ꯁꯥꯕꯗꯩꯗꯤ ꯃꯔꯤ ꯃꯔꯤ ꯃꯔꯤ ꯃꯔꯤ ꯂꯥꯛꯑꯒ ꯀꯃꯏꯗꯒꯤꯩꯅꯣ ꯂꯣꯏ ꯌꯧꯔꯒ ꯋꯥꯔ ꯀꯞ ꯑꯃ ꯌꯧꯒꯅꯤ ꯃꯥꯅꯦ ꯑꯗꯒꯤ
ꯂꯣꯏ ꯂꯣꯏꯈꯤꯕꯗꯩꯗꯤ ꯈꯪꯗꯦ ꯋꯥꯔꯜꯁꯤꯒꯤ ꯋꯥꯔꯤ ꯁꯥꯟꯅꯈꯠꯂꯛꯑꯅꯤ
ꯝ
ꯑꯩꯈꯣꯏ ꯏꯃꯨꯡꯗ ꯍꯧꯖꯤꯛ ꯃꯅꯤꯄꯨꯔꯤ ꯋꯥꯔꯤꯏ ꯁꯥꯟꯗꯦꯕ
ꯏꯊꯔꯤꯕꯤ
ꯄꯇ꯭ꯕꯤ ꯍꯣꯏ ꯍꯣꯏ ꯍꯣꯏ ꯍꯧꯖꯤꯛ ꯇꯧꯅꯤꯡꯔꯤꯁꯦ ꯑꯩꯈꯣꯏ ꯕꯕꯤꯏꯅꯅꯦ ꯀꯩꯅꯣꯒꯤꯗ ꯏꯔꯥꯟ ꯇꯧ ꯂꯩꯒꯅꯤꯌꯦ ꯑ ꯈꯒꯦ ꯑꯩꯈꯣꯏ ꯃꯅꯤꯄꯨꯔ ꯑꯣꯏꯁꯨ ꯃꯅꯤꯄꯨꯔꯋꯥ ꯁꯥꯟꯗꯦ ꯑ
ꯐꯅꯦ
ꯅꯨꯡꯉꯥꯏꯈ꯭ꯔ ꯕꯖꯥꯔꯅꯤ
ꯌꯥꯗꯕꯗꯣ ꯀꯩꯅꯣ ꯏꯁ꯭ꯔꯤꯟ ꯔꯦꯀꯣꯔꯠ ꯇꯧꯔꯒ ꯊꯥꯔꯛꯑꯣ ꯍꯥꯏꯌꯦꯗ ꯑꯥ
ꯎꯝ ꯑꯩꯗꯣ ꯉꯔꯥꯡ ꯀꯩꯅꯣ ꯑꯣꯏꯂꯝꯃꯤ ꯑꯩꯅ ꯇꯥꯛꯇꯣ
ꯂꯦꯚꯦꯟ ꯐꯥꯏꯚ ꯀꯥꯔꯦ ꯍꯥꯏꯗ꯭ꯔꯥ ꯁꯤꯁꯇꯣꯉꯣꯟꯗ ꯐꯣꯛ ꯃꯤꯉꯣꯟꯗ ꯆꯪꯉ ꯑꯩꯉꯣꯟꯗ ꯆꯪꯉꯗꯦ ꯍꯥꯏꯕꯗꯣꯪꯅꯤ ꯆꯪꯒꯅꯤ ꯅꯠꯇꯦ ꯀꯩꯅꯣ ꯑꯣꯏ ꯂꯩꯔꯝꯃꯦꯕ ꯇꯥꯀꯁ ꯀꯝꯄ꯭ꯂꯤ ꯊꯥꯔꯒ ꯑꯃ ꯅꯦꯛꯁ ꯇꯧꯕꯒꯤ ꯇꯧꯕꯗꯣ ꯑ ꯑꯗꯨꯗꯣ ꯑꯩꯅ ꯅꯝꯗꯕꯩ ꯑꯣꯏ ꯂꯩꯔꯝꯃꯦ ꯑꯣ ꯑꯗꯨꯗꯤ ꯀꯝꯄ꯭ꯂꯦꯟ ꯑꯗꯨꯗꯤ ꯀꯝꯄ꯭ꯂꯦꯟ ꯇꯧꯔꯨꯕ ꯌꯥꯔꯔꯣꯏ ꯌꯥꯔꯔꯣꯏ ꯍꯧꯖꯤꯛ ꯑꯩ ꯅꯪꯉꯣꯟꯗ ꯇꯧꯔꯛꯄꯗꯣ ꯑꯥ ꯑꯗꯨꯒꯤ ꯇꯧꯕ ꯆꯪꯉꯀꯥꯟꯗꯅꯦ ꯇꯥꯁ ꯀꯥꯝꯄꯤꯂꯤꯠ ꯊꯥ ꯑꯗꯨꯗ ꯑꯣꯀꯦ ꯅꯝꯒꯗꯕ ꯑꯃ ꯌꯥꯎ ꯂꯩꯔꯝꯃꯦꯕ ꯎꯝ ꯁꯥꯃꯤꯠ ꯁꯥꯃꯤꯠ ꯇꯧꯕ ꯍꯣ ꯍꯣꯏ ꯁꯃꯤꯠ ꯇꯧꯕꯒꯤ꯫
ꯌꯥꯔꯛꯑꯦꯕ꯫
ꯌꯥꯔꯛꯑꯦꯕ ꯑꯣ
ꯑꯗꯨꯗ ꯇꯔꯨꯛ ꯁꯨꯒ꯭ꯔꯦꯅ ꯁꯤꯒ ꯅꯤꯄꯥꯟ ꯑꯣꯏꯗꯣꯏꯕ꯫
ꯑꯣꯥ꯫
ꯅꯪ ꯍꯧꯖꯤꯛ ꯇꯧꯒꯤꯕꯗꯨꯒ ꯇꯔꯦꯠ ꯁꯤꯒ ꯅꯤꯄꯥꯟ꯫
ꯎꯝ꯫
ꯍꯥꯏꯅꯧꯁꯦ ꯂꯣꯏꯗꯤ ꯂꯣꯏꯗꯧꯔꯦ ꯂꯣꯏꯗ꯭ꯔꯤꯉꯩꯗ ꯑꯃꯨꯛꯀꯗꯤ ꯂꯥꯛꯄ ꯌꯥꯔꯤ꯫
ꯂꯥꯛꯑꯣ ꯅꯍꯥꯟ ꯉꯔꯥꯡ ꯆꯥꯏ ꯌꯥꯗꯤ ꯀꯨꯝꯕꯅ ꯑꯃꯨꯛ ꯆꯥꯁꯤꯟꯕꯅꯤ ꯑꯩꯅ꯫
ꯀꯥꯏꯗꯒꯤ꯫
ꯀꯥꯏꯗꯒꯤ ꯅꯣꯏ ꯅꯍꯥꯟ ꯄꯨꯔꯛꯑꯝꯕꯗꯣ꯫ ꯎꯝ ꯍꯥꯎꯋꯦ ꯍꯥꯏꯕ ꯅꯣꯏ ꯍꯩꯅꯧꯗꯨ ꯇꯤꯟꯒ ꯑꯃ ꯆꯥꯗꯦ ꯍꯥꯏꯕ꯫
ꯀꯅꯥ ꯆꯥꯗꯅꯣ ꯏꯕꯦꯝꯃꯥ꯫
ꯀꯩꯅꯣ ꯑꯩꯈꯣꯏꯗ ꯆꯥꯗꯕ ꯉꯥꯛꯇ ꯄꯨꯔ ꯂꯥꯛꯑꯕ ꯍꯥꯏꯁꯦ꯫
ꯎꯝ ꯑꯗꯨ ꯅꯥꯗꯥꯎ ꯌꯥꯕꯩꯅꯤ ꯑꯗꯨꯅ꯫
ꯑꯁ ꯋꯥꯎ꯫ ꯇꯤꯟꯒꯤ ꯇꯤꯟꯉꯥꯛꯇꯅꯤ꯫ ꯎꯝ ꯈꯨꯗꯛꯇ ꯍꯦꯛꯑ ꯆꯥꯕꯗꯤ ꯇꯤꯟ ꯆꯪꯗꯦꯕꯀꯣ꯫
ꯅꯣꯡ ꯅꯤꯅꯤꯒ ꯊꯝꯈ꯭ꯔꯕ ꯑꯗꯨꯝ ꯇꯤꯟꯒꯤ ꯇꯤꯟꯉꯥꯛꯇ꯫
ꯑꯣ ꯈꯪꯗꯦ ꯅꯍꯥꯟ ꯅꯣꯏ ꯄꯨꯔꯛꯑꯝꯕꯗꯣ ꯇꯤꯟ ꯆꯥꯗꯤꯌꯦ ꯑꯝꯇ꯫
ꯑꯗꯨꯅ ꯈꯨꯨꯗꯥꯛꯇ ꯍꯦꯛꯑ ꯄꯨꯔꯛꯄꯩꯅꯦ ꯑꯗꯨꯝꯕ꯫
ꯅꯣꯏ ꯅꯣꯏꯅ ꯈꯟꯇꯣꯛꯑꯒ ꯄꯨꯔꯛ ꯑꯣꯏꯔꯗꯤ ꯈꯪꯗ꯭ꯔꯦ ꯆꯥꯗꯤ ꯆꯥꯗꯦ꯫ ꯇꯤꯟꯅꯅ ꯃꯅꯨꯡꯗꯒꯤ ꯑꯩꯈꯣꯏ ꯃꯄꯥꯟꯗꯒꯤ ꯍꯨꯠꯂꯒ ꯃꯅꯨꯡꯗ ꯆꯪꯕꯤ ꯇꯤꯟꯗꯣ꯫
ꯑꯗꯨꯗꯤ ꯑꯣꯏꯗꯕꯅꯦꯕ ꯃꯅꯨꯡꯗ ꯑꯗꯨꯝ ꯌꯥꯎꯖꯕꯤ ꯇꯤꯟꯗꯣ ꯑꯣꯏꯕꯅꯦꯕ꯫
ꯑꯣ꯫ ꯊꯤ ꯃꯨꯟꯕꯩ ꯑꯣꯏꯔꯝꯕꯁꯨ ꯌꯥꯏꯗ꯫
ꯎꯝ꯫
ꯀꯩꯗꯧꯔꯝꯃꯤꯅꯣ ꯄꯨꯈꯔꯤ ꯃꯄꯥꯟꯒꯤ ꯁꯪꯇꯣꯝ ꯑꯃ ꯂꯩꯌꯦ꯫ ꯑꯗꯨꯗꯤ ꯌꯥꯝ ꯃꯨꯜꯂꯒꯗꯤ ꯍꯥꯎꯇꯕ꯫ ꯑꯥ
ꯊꯨꯝꯃꯟꯗꯅ ꯆꯥꯕ ꯌꯥꯗꯦ ꯕꯥꯔ ꯕꯥꯔ ꯄꯠꯄ꯫ ꯑꯥ
ꯑꯩꯈꯣꯏꯒꯤ ꯁꯪ ꯃꯨꯟꯅꯔꯛꯄꯩ ꯇꯥꯏꯃꯤꯡꯗꯨꯗꯗꯤ ꯄꯨꯔꯥ ꯃꯖꯥ ꯃꯅꯝ ꯅꯝꯃꯒ ꯌꯥꯝ ꯍꯥꯎꯕ꯫
ꯑꯣ ꯑꯃ ꯀꯩꯅꯣ ꯃꯥꯅꯝ ꯕꯤꯛꯁ ꯃꯥꯅꯝ ꯅꯝꯂꯤ ꯅꯝꯂꯤ ꯇꯧꯔ ꯍꯥꯎꯕꯤꯗꯣ꯫
ꯎꯝ꯫
ꯍꯕꯅꯦ ꯑꯦꯗꯣ ꯅꯣꯏ ꯀꯝꯐꯣꯏ꯫ ꯄꯥꯟꯕꯤ ꯌꯥꯝ ꯍꯧꯗꯔꯏꯅꯦ ꯄꯨꯈ꯭ꯔꯤ ꯃꯄꯥꯟꯗ ꯍꯧꯋꯦ ꯃꯨꯟꯗ꯭ꯔꯤꯌꯦ꯫ ꯎꯝ ꯍꯥꯎꯕꯅꯤꯅ ꯀꯝꯐꯣꯏꯗꯣ ꯑꯃ ꯍꯥꯏꯗꯤ ꯀꯝꯐꯣꯏꯗꯣ ꯑꯊꯨꯝꯕꯤꯗꯣ ꯅꯠꯇꯕꯤꯗ ꯑꯁꯤꯟꯕꯤꯗꯨ ꯆꯥꯅꯤꯡꯉꯦꯕ꯫
ꯑꯁꯤꯟꯕꯤꯗꯣ ꯉꯥꯛꯇꯅꯦ ꯑꯩꯈꯣꯏꯗꯤ꯫
ꯑꯗꯨ ꯆꯥꯅꯤꯡꯉꯦ꯫ ꯑꯊꯨꯝꯕ ꯑꯃꯕꯨꯗꯤ ꯌꯥꯎꯔꯝꯅꯤ ꯑꯗꯨ ꯄꯥꯟꯕꯗꯤ ꯄꯥꯜꯂꯤ ꯍꯧꯖꯤꯛ ꯌꯥꯝ ꯄꯥꯜꯂꯤꯅꯦꯕ꯫
ꯃꯨꯟꯗꯣꯏ ꯋꯥꯠꯂꯤꯕ꯫
ꯀꯩꯅꯣꯗꯒ ꯑꯃ꯫ ꯌꯦꯟꯗꯦꯝ ꯃꯅꯥꯗ ꯃꯣꯔꯣꯛ ꯑꯇꯦꯛꯄ ꯃꯆꯦꯠ ꯑꯃ ꯍꯥꯞꯆꯤꯜꯂ ꯎꯝ ꯌꯣꯝꯃ ꯆꯥꯕ ꯈꯨꯍꯥꯎꯗꯤ꯫ ꯍꯥꯎꯕꯅꯦ ꯆꯕꯨ ꯆꯥꯅꯤꯡꯉꯦ꯫
ꯍꯦꯛꯎꯒꯦꯖꯨ ꯍꯥꯎꯔꯝ ꯒꯤꯔꯣꯏꯅꯦ꯫
ꯍꯥꯥ ꯌꯨꯝꯒꯤ ꯖꯨ ꯍꯥꯎꯔꯝ ꯒꯤ ꯔ‌ꯣꯏꯕꯥ ꯃꯅꯨꯡꯗꯥ ꯉ‌ꯣꯔ‌ꯣꯛ ꯉꯧꯔꯝ ꯑꯥ ꯑꯗꯨꯗꯤ ꯇꯜꯂꯦ ꯑꯃꯥ ꯁꯤꯟꯕꯤꯃꯥ ꯂꯩꯗꯥꯏꯅꯦ ꯉꯥꯡꯂꯤ ꯉꯥꯡꯂꯤꯒ ꯇꯧꯔꯒ ꯈꯔ ꯈꯔ ꯉꯥꯡꯂꯤ ꯉꯥꯡꯂꯤ ꯇ‌ꯧꯔꯛꯄꯩ ꯇꯥꯏꯃꯤꯡ ꯗ‌ꯣ ꯑꯥ ꯑꯥ ꯑꯗꯨꯗ‌ꯣ ꯄꯨꯔꯥꯁꯨ ꯃꯨꯟꯖꯟ
ꯍꯥꯎꯕꯅꯦꯕ
ꯎꯝ ꯆꯦꯛꯈꯥꯏꯕ ꯍꯧꯔꯀꯥꯟꯗ ꯄꯨꯕꯤꯔꯛꯀꯦ
ꯄꯨꯔꯛ ꯑ‌ꯣ ꯍꯥ
ꯃꯥꯗꯤ ꯆꯦꯈꯥꯏꯔꯛꯇꯗꯤ ꯈꯪꯗꯦ
ꯍꯣꯏ ꯑꯗꯨ ꯅ‌‌ꯣ ꯑꯁꯤꯒꯤ ꯆ‌ꯦꯔ‌ꯦ ꯆ‌ꯦꯔ‌‌ꯦ ꯌꯥꯝ ꯆ‌ꯦꯈꯥꯏꯒꯜꯂ‌ꯦ ꯄꯨꯈ꯭ꯔꯤ ꯃꯄꯥꯟꯒꯤ ꯑꯃ ꯄꯥꯝꯕꯤ ꯀꯐꯣꯏ ꯄꯥꯝꯕꯤ ꯑꯆꯧꯕ ꯑꯃꯁꯨ ꯍꯧꯗꯥꯏꯅꯦ
ꯎꯝ ꯎꯝ ꯎꯝ ꯍꯥꯎꯋ‌ꯦ ꯑꯗꯨ ꯑꯁ ꯌꯣꯝꯒꯩ ꯄꯥꯟꯕꯅꯦ ꯍꯟꯗꯛꯇꯤ ꯈꯪꯗꯦ
ꯑꯥ ꯃꯥꯝꯃꯒꯤ ꯄꯥꯜꯂꯤ ꯍꯩꯔꯥ ꯖꯤꯡ ꯃꯥꯃꯥ ꯆꯥꯕꯁꯨ ꯑꯝꯇ ꯍ‌ꯦꯛ ꯐ‌ꯪꯍꯧꯗ‌ꯦ ꯌꯨꯝꯒꯤ ꯃꯤꯅ ꯆꯥ ꯐꯪꯍꯧꯗꯕ
ꯍꯣꯏ
ꯀꯩꯗꯧꯔꯕꯥ ꯅ‌ꯣꯏ ꯃꯥꯝꯃꯒꯤ ꯃꯥꯝꯃꯥꯒꯤ ꯒꯥꯔꯗꯦꯟ ꯑꯃ ꯂꯩꯗꯥꯏꯅꯦ ꯂꯩ ꯃꯥꯅ ꯅꯥꯄꯤꯒ ꯊꯥꯕꯤ
ꯎꯝ ꯎꯝ
ꯑꯗꯨ ꯑꯗꯨꯗꯖꯨ ꯌꯥꯝ ꯃꯥꯥꯏꯌꯦ ꯌꯥꯝ ꯍꯧꯕꯅ‌ꯦ ꯍꯥ
ꯍꯧꯕꯅꯤ ꯀꯐꯣꯏ ꯒꯥ ꯌꯥꯝ ꯍꯧꯕꯅꯤ ꯃꯥꯏꯗꯣ ꯑꯗꯨꯗ ꯀꯩꯅꯣ ꯍꯧꯋꯦ ꯑ ꯕ‌ꯣꯔ‌ꯣꯏ ꯃ‌ꯣꯔ‌ꯦ ꯕꯣꯔꯣꯏꯗꯣ
ꯑꯥ ꯆꯥꯎꯕ ꯅꯪꯗꯤꯉꯥꯏꯗ ꯍꯦꯛꯇ ꯂꯩꯔꯝꯗꯕꯤꯗꯨꯅ ꯑꯃꯨꯛ ꯀꯃꯥꯏ ꯈꯪꯕꯅꯣ ꯈꯪꯗꯦꯕ ꯑꯉꯥꯡꯁꯤꯡꯖꯤꯖꯨ ꯑꯗꯨꯗꯩ ꯍꯟꯗꯛꯇꯅ ꯂꯤꯆꯤ ꯈꯔꯥ ꯄꯥꯟꯕ ꯇꯤꯟꯅ ꯂꯣꯏ ꯆꯥꯁꯜꯂꯛꯇꯅ ꯀꯪꯖꯜꯂꯛꯇꯅ ꯀꯪꯕ ꯅꯪꯍꯧꯗꯕ ꯈꯔ ꯄꯥꯜꯂ ꯂꯩꯕ ꯃꯨꯟꯕ ꯍꯧꯔꯛꯑꯦꯅ ꯇꯧꯔꯦ ꯂꯩꯔꯝꯗ ꯍꯦꯛꯈꯔꯦ
ꯍꯦꯛꯈ꯭ꯔꯦ ꯀꯃꯥꯏꯅ ꯇꯧꯕꯅꯣ ꯈꯣꯗꯦ ꯍꯦꯛꯈ꯭ꯔ‌ꯦ
ꯍꯦꯛꯇ ꯂꯩꯔꯝꯗꯦ ꯍꯦꯛꯇ ꯂꯩꯔꯝꯗꯦꯕꯣ
ꯄꯥꯝꯕꯤ ꯒꯨꯝꯕꯥ ꯊꯥꯕꯗꯤ ꯌꯥꯝ ꯍꯩꯕ ꯖꯥꯠꯅꯤ ꯃꯥꯝꯃꯥ ꯗꯣ
ꯍꯩꯕꯅꯦ ꯄꯣꯠ ꯆꯩ ꯊꯥꯕꯖꯨ ꯌꯥꯝ ꯍꯩꯕꯅꯦ ꯃꯣꯏ ꯃꯆꯤꯟ ꯃꯅꯥꯎ
ꯍꯣꯏ ꯍꯧꯒꯜꯂꯦꯕ ꯃ‌ꯣꯏꯅ ꯗꯤ ꯁꯨꯛ ꯆꯥ ꯆꯥꯍꯧꯔ‌ꯣꯏ ꯗꯕꯥ ꯎꯝ
ꯃꯤꯅꯥ
ꯀꯩꯅꯣ ꯀꯩꯅꯣ ꯊꯥꯗ꯭ꯔꯕ ꯍꯟꯗꯛꯇꯤ ꯑꯋꯥꯊꯕꯤ ꯌꯥꯝ ꯄꯥꯟꯕꯗꯣ ꯑꯋ꯭ꯊꯥꯕꯤ ꯊꯗꯔꯦ ꯗꯥ ꯀꯪꯉꯥꯛꯑ‌ꯦ ꯑꯁ ꯁꯤꯡ ꯁꯤꯖꯨ ꯆꯥꯕꯗ ꯆꯥꯕꯗ ꯎꯝ
ꯄꯤꯛꯇ꯭ꯔꯨ ꯄꯤꯛꯀꯩ ꯍ‌ꯦꯛꯇꯥ ꯀꯩꯅꯣꯝꯇ ꯇꯧꯒꯩ ꯄꯥꯟꯕꯅꯦ ꯍꯥꯏꯕ
ꯍꯣꯏ
ꯇꯦꯛꯊꯥꯥ ꯒꯩꯒꯥ
ꯌꯨꯇꯨꯕ ꯑꯃ ꯍꯥꯡꯒꯦꯗꯤ ꯈꯟꯕꯅꯦ ꯌꯥꯏꯌꯦ ꯀꯩꯅꯣ ꯇꯧꯔꯒ ꯎꯝ ꯁꯛꯇꯤ ꯎꯠꯇꯕꯤꯗ ꯑꯩꯈꯣꯏꯒꯤ ꯍꯤꯡꯒꯣꯜꯒꯤ ꯄꯣꯠꯆꯩ ꯃꯌꯥꯝꯁꯦ
ꯁꯨꯝ ꯎꯠꯄ
ꯑꯗꯣ ꯍꯧꯖꯤꯛꯀꯥꯟꯁꯦ ꯀꯩꯅꯣ ꯇꯧꯔꯦꯕ ꯑꯗꯨ ꯁꯛꯎꯇꯕꯤꯗꯣ ꯌꯥꯗ꯭ꯔꯦꯕ ꯑꯃꯨꯛ ꯃꯣꯏꯒꯤ ꯃꯣꯅꯤ ꯃꯣꯅꯤꯇꯥꯏꯁ ꯇꯧꯔꯛꯄꯗꯒꯤꯅꯦ ꯁꯛ ꯌꯥꯎꯗꯕꯤꯖꯦ ꯄꯩꯁꯥ ꯆꯪꯉꯣ ꯌꯥꯗ꯭ꯔꯦꯌꯦ
ꯃꯔꯛ ꯃꯔꯛꯇ ꯑꯍꯥꯝꯕꯩ ꯈꯔ ꯎꯠꯂꯝꯃꯦꯗꯅ
ꯑꯥ
ꯃꯈꯥ ꯇꯥꯕ ꯁꯨꯛ ꯎꯠꯇꯕꯤꯗ ꯍꯤꯡꯒꯣꯜ ꯅꯨꯡꯒꯣꯜꯗꯪ ꯇꯧꯒꯗꯕꯅꯦ ꯏꯕꯨꯡꯉꯣ
ꯃꯨꯛꯕꯥꯡ ꯒꯨꯝꯕ ꯍꯣꯏ ꯌꯥꯕ ꯖꯥꯠꯅꯤ ꯑꯁ ꯃꯤꯖꯨ ꯄꯪꯇꯥꯟ ꯇꯥꯟꯅꯩ ꯅꯠꯇ꯭ꯔꯥ
ꯎꯝ ꯑꯗꯨꯅꯤ ꯍꯥꯏꯖꯦ ꯏꯁ ꯃꯤ ꯌꯨꯇꯨꯞꯇꯒꯤ ꯂꯥꯛꯑꯤ ꯄꯩꯁꯥ ꯃꯌꯥꯝꯖꯦ ꯌꯦꯡꯉꯨ
ꯃꯥꯅꯤ ꯑꯩꯈꯣꯏꯅ ꯁꯥꯏꯖꯤꯗ ꯐ꯭ꯔꯤꯗ ꯑꯔꯦꯝ ꯃꯤꯔꯦꯝ ꯁꯥ ꯂꯩꯔꯦ ꯃꯥꯅꯦ ꯆꯥꯕꯗ ꯉꯥꯎꯖꯩꯗꯣ ꯆꯥꯕꯗꯗꯅꯦ ꯌꯦꯡꯉꯣ ꯃꯥꯅꯦ
ꯐꯪꯏ ꯄꯩꯁꯥ ꯃꯌꯥꯝꯗꯨ ꯑꯩꯈꯣꯏꯖꯨ ꯏꯁ ꯁꯥꯑꯣꯝꯕꯨꯡꯗ ꯈꯔ ꯆꯠꯂꯒ ꯆꯥ
ꯍꯣꯏ ꯑꯣꯀꯦ ꯗ ꯆꯠꯂ ꯆꯥ ꯑꯗꯩ ꯃꯤꯅ ꯆꯥꯕꯤꯔꯨ ꯂꯥꯎꯅꯖꯨ ꯀꯧꯁꯜꯂꯛꯏꯅꯤꯗꯣ
ꯀꯧꯁꯤꯜꯂꯛꯏꯝꯅꯤ ꯎꯝ ꯐ꯭ꯔꯤꯗꯖꯨ ꯃꯌꯥꯝ ꯆꯥꯔꯤꯅꯤ
ꯃꯥꯅꯦ ꯌꯥꯕꯖꯥꯠꯅꯤꯕꯣ ꯀꯥꯟꯅꯄꯣꯟꯇꯦ ꯃꯨꯛꯕꯥꯡ ꯆꯦꯅꯦꯜ ꯑꯃ ꯍꯥꯡꯇꯣꯛꯀꯦ ꯍꯥꯡꯇꯣꯛꯑꯣ
ꯅꯣꯏꯅꯝꯅꯖꯨ ꯍꯟꯇꯣꯛꯑꯖꯦ ꯑꯩꯈꯣꯏ ꯃꯉꯥ ꯇꯔꯨꯛ ꯇꯧꯔꯒ ꯇꯧꯔꯖꯦꯅ ꯍꯥꯏꯕꯅꯤ
ꯌꯥꯏꯌꯦ ꯎꯝ ꯃꯤꯋꯥ ꯉꯥꯡꯅꯕꯩ ꯁꯤꯟꯗꯤ ꯑꯗꯨꯝ ꯌꯥꯎꯔꯛꯀꯅꯤ ꯌꯥꯏꯌꯦ ꯑꯗꯨꯁꯨ
ꯈꯔ ꯄꯥꯝꯖꯕꯅꯤꯅꯕ
ꯃꯥꯅꯦ
ꯅꯣꯏ ꯅꯝꯅꯒ ꯄꯥꯝꯃꯤꯖꯤꯗꯤ ꯂꯣꯏꯔꯦ
ꯂꯣꯏꯔꯦ ꯅꯨꯡꯉꯥꯏꯔ ꯄꯣꯠꯅꯤ ꯀꯩꯅꯣ ꯃꯤꯋꯥꯥ ꯉꯥꯡꯅꯕ ꯍꯥꯏꯖꯦ
ꯃꯥꯅꯦ ꯄꯩꯁꯥ ꯇꯤꯡꯕꯁꯨ ꯅꯠꯇꯦ ꯎꯝ ꯃꯥꯅꯦ
ꯐꯝꯃ ꯑꯗꯨꯝ ꯉꯥꯡꯅ ꯂꯩꯕꯗꯨꯕꯣ